ꯑꯥ ꯇꯌꯦ
ꯆꯥꯛ ꯆꯥꯔꯕꯣ
ꯀꯃꯥꯏ ꯀꯃꯥꯏ ꯇꯧꯔꯤꯒꯦ ꯍꯧꯖꯤꯛꯀꯥꯟꯁꯤꯕꯧ
ꯑꯗꯨ ꯃꯥꯒꯤ ꯅꯦꯇꯋꯥꯛ ꯌꯥꯗꯦ ꯌꯥꯔꯦ ꯌꯥꯔꯦ ꯑꯗꯨꯝꯅ ꯍꯤꯞꯇꯨꯔꯦ ꯑꯩ ꯉꯥꯏꯍꯥꯛ ꯉꯥꯏꯍꯥꯛꯇꯪ ꯐꯖꯅ ꯇꯨꯝꯃꯨꯔꯦ ꯍꯥꯏꯕ ꯑꯩ ꯌꯥꯝ ꯊꯦꯡ ꯑꯕꯣꯏꯀꯥ ꯅꯤꯡꯂꯨꯔꯦ
ꯑꯣ ꯅꯣꯡꯒꯤ ꯋꯦꯗꯔ ꯑꯃ
ꯁꯧꯒ꯭ꯔꯤ ꯊꯣꯡꯕ ꯑꯃ ꯆꯥꯔꯦ ꯀꯥꯡꯒꯧ ꯑꯃ ꯀꯥꯔꯣꯠ ꯑ ꯈꯥꯕꯤ ꯑꯩꯈꯣꯏ ꯌꯨꯝꯗ ꯌꯥꯝ ꯄꯥꯟꯅꯕꯤꯗꯣ ꯃꯇꯨꯝ ꯃꯇꯨꯝ ꯇꯥꯕ ꯑꯥ ꯑꯥ ꯑꯗꯨ ꯀꯥꯡꯀꯧ ꯑꯃ ꯉꯧꯔꯦ ꯑꯩꯈꯣꯏ ꯃꯅꯤꯡꯗ ꯊꯥꯏꯌꯦ
ꯑꯗꯨ ꯈꯥꯕ꯭ꯔꯥ ꯈꯥꯗꯕ꯭ꯔꯥ ꯍꯥꯏꯕ
ꯈꯥꯗꯦ
ꯊ ꯍꯩꯅꯗꯦ ꯎꯝ
ꯑꯗꯨꯗꯨꯒ ꯏꯀꯥꯏꯊꯕꯤ ꯁꯤꯡꯖꯨ ꯑꯃꯒ ꯆꯥꯊꯔꯦ
ꯑꯥꯎꯅꯦ
ꯍꯥꯎꯈ꯭ꯔꯦ
ꯁꯤ ꯏꯀꯥꯏ ꯊꯝꯕꯤꯒꯁ ꯍꯩꯅꯗꯦ ꯑꯗꯣ ꯆꯥꯅꯦꯗ ꯆꯥꯕꯏꯁꯤ ꯆꯝꯐꯨꯠꯁꯨ ꯈꯔ ꯆꯥꯏ ꯑꯗꯨ ꯆꯥꯛꯁꯨ ꯆꯥꯛ ꯈꯋꯩ ꯑꯃ ꯆꯥꯏꯦ ꯑꯗꯨꯝ ꯆꯥꯏ ꯆꯥꯔꯦ ꯑꯗꯨꯝ ꯄꯨꯛ ꯊꯜꯂꯦ ꯐꯖꯅ
ꯀꯩꯅꯣ ꯇꯧꯔꯣ ꯀꯔꯤꯒꯤꯅꯣ ꯈꯥꯕꯩ ꯑꯃꯝꯇꯪ ꯆꯥꯏꯗꯤ ꯐꯤꯌꯔ
ꯆꯕꯦ ꯌꯥꯗꯤ ꯃꯤ ꯃꯤꯁ ꯊꯣꯛꯀꯗꯧꯔꯤꯕꯅꯤ ꯎꯝ
ꯍꯟꯗꯛꯀꯤ ꯄꯥꯏꯅꯦꯄꯜꯒꯤ ꯐꯦꯁꯇꯤꯚꯦꯜꯁꯤꯗ ꯊꯣꯛꯍꯧꯔꯁꯦ ꯑ ꯍꯜꯂꯣ
ꯍꯥꯎ ꯇꯥꯏ ꯇꯥꯏ ꯇꯥꯏ
ꯑ ꯍꯟꯗꯛꯀꯤꯦ ꯄꯅꯤꯄꯥꯒꯁ
ꯁꯤꯗꯣ ꯇꯅꯀꯅꯥꯏ
ꯋꯦꯠꯅꯦꯅꯦ ꯁꯨꯝ ꯍꯟ ꯍꯟꯊꯗꯤ ꯉꯔꯥꯡ ꯑꯩꯈꯣꯏ ꯅꯣꯏ ꯆꯠꯄꯗ ꯑꯣꯜꯂꯛꯑꯦ ꯁꯤꯛꯁꯇꯤ ꯑꯩꯠ ꯄꯣꯏꯟ ꯐꯥꯏꯚ ꯂꯩꯌꯦꯕ ꯍꯥꯏꯗꯤ ꯍꯣꯏ ꯁꯤꯛꯁꯇꯤ ꯅꯥꯏꯟ ꯈꯤꯇꯪ ꯍꯦꯟꯕ ꯑꯗꯨꯃꯥꯏꯅ ꯑꯣꯏꯕꯗꯨꯕꯨꯗꯤ ꯀꯤꯂꯣ ꯒ꯭ꯔꯥꯥꯟ ꯆꯥꯃꯤꯟ ꯆꯉ ꯑꯃ ꯑꯗꯨꯝ ꯇꯧ ꯂꯩꯣꯏꯕ ꯈꯣꯅ
ꯎꯝ
ꯍꯥꯏꯗꯤ ꯀꯤꯂꯣ ꯑꯃꯅꯤꯒ ꯇꯥꯅꯦꯕ
ꯑꯩꯗꯤ ꯑꯩꯅ ꯍꯦꯛ ꯍꯤꯡꯉꯛꯄꯗꯒꯤꯅꯦ
ꯆ ꯂꯏꯁꯦ
ꯑꯩꯅ ꯍꯦꯛ ꯍꯤꯡꯉꯛꯄꯗꯒꯤ ꯀꯦꯖꯤ ꯌꯥꯡꯈꯩ ꯌꯧꯖꯒꯦ ꯐꯪꯗ꯭ꯔꯤꯑꯕ
ꯅ ꯌꯨꯝ ꯄꯥꯜꯛꯑꯀꯥꯟꯗ ꯐꯥꯝꯀꯅꯤ
ꯑꯁꯦꯡꯕꯩ ꯑꯩ ꯈꯪꯗꯦ ꯀ ꯌꯥꯝꯗ꯭ꯔꯕꯗꯅꯦ ꯍꯐꯨ ꯃꯉꯥ ꯌꯥꯡꯈꯩꯐꯧꯀꯤ ꯃꯔꯛꯀꯤꯁꯤꯗ ꯂꯩꯍꯟꯅꯤꯡꯉꯦ ꯍꯥꯏꯕ ꯌꯥꯡꯈꯩꯃꯛ ꯌꯧꯗ꯭ꯔꯒꯁꯨꯀꯣ
ꯎꯝ ꯅꯣꯏ ꯍꯦꯔꯣ ꯅꯕꯥꯅ ꯀꯔꯤ ꯍꯥꯏꯅꯒꯦꯁꯨ ꯅꯣꯏꯗꯤ
ꯀꯩꯝ ꯍꯥꯏꯅꯗꯦ ꯑꯗꯨꯝ ꯂꯩꯌꯦ
ꯎꯝ ꯑꯩꯅ ꯍꯥꯏꯕꯗꯤ ꯎ ꯆꯍꯤ ꯈꯔ ꯂꯩꯅꯈꯤꯕꯅꯤꯗꯅ ꯑꯉꯥꯡꯕꯨꯗꯤ ꯑꯣꯏꯇꯥꯔꯁꯨ ꯁꯤꯗ ꯁꯤꯁꯤꯗ ꯁꯤ ꯑꯗꯨ ꯑꯗꯥ
ꯑꯣ ꯑꯗꯣ ꯆꯨꯝꯕ꯭ꯔꯥ ꯂꯥꯟꯕ꯭ꯔꯗꯤ ꯈꯪꯗꯦ ꯃꯅꯥ ꯑꯩꯉꯣꯟꯗ ꯍꯥꯏꯔꯤꯁꯦ ꯌꯥꯝ ꯑꯍꯨꯝꯗꯒꯤꯅ ꯃꯉꯥ ꯐꯥꯎꯗꯤ ꯂꯩꯅꯦ
ꯃꯤꯅꯤꯠ ꯃꯉꯥꯃꯨ ꯍꯥꯏꯁꯁꯤ ꯀꯩꯅꯣ ꯃꯥ ꯍꯥꯏꯁꯤ
ꯑꯩꯅꯁꯨ ꯑꯩ ꯑꯩꯅꯁꯨ ꯑꯩ ꯊꯕꯛꯇꯣ ꯑꯗꯨ ꯇꯧꯅꯤꯡꯉꯦ ꯍꯥꯏꯕ
ꯈꯟꯕꯗꯣ ꯎꯝ
ꯍꯣꯏ ꯑꯗ ꯃꯥꯕꯨꯗꯤ ꯑꯗꯨꯝ ꯃꯁꯥꯒꯤ ꯑꯗꯨꯝ ꯁꯦꯟꯗꯣꯛ ꯂꯝꯕꯤꯕꯨꯗꯤ ꯂꯩꯖꯔꯦ ꯑꯗꯨꯑꯣꯏꯁꯨ ꯁꯨꯝ ꯂꯩꯗꯅ ꯃꯦꯆꯆꫭꯔ ꯑꯣꯏꯕ ꯐꯥꯎꯕ ꯃꯥ ꯀꯩꯅꯣ ꯇꯧꯔꯦ ꯐꯥꯝ ꯇꯧꯔꯦ ꯑꯗꯨꯒ ꯑꯇꯣꯄ ꯑꯥ
ꯍ ꯁꯣꯒꯥꯁꯦ
ꯃꯣꯏ ꯃꯆꯤꯟ ꯃꯅꯥ ꯑꯍꯨꯝ
ꯎꯝ
ꯃꯌꯥꯝꯕ ꯑꯃꯅꯦ ꯃꯆꯦ ꯑꯃꯅꯦ ꯑꯗꯨꯒ ꯃꯥꯒ
ꯐꯥꯎꯅ ꯀꯥꯏꯗꯣꯏꯅꯤ
ꯐꯥꯝꯅ ꯁꯤꯗꯒꯤ ꯈꯔ ꯍꯥꯏꯊꯩ ꯀꯩꯅꯣꯔꯣꯝꯗ ꯍꯥꯏꯇꯥꯗꯣꯏꯕ ꯎꯝ ꯌꯥꯝ ꯀꯟꯅ ꯍꯥꯏꯅꯕ ꯑꯃ ꯑ
ꯂꯩꯌꯦ ꯑꯩꯈꯣꯏꯅꯒ ꯕꯣꯔꯒ ꯈꯣꯏꯔꯝꯕ ꯆꯠꯄꯔꯣꯝꯗꯣ
ꯑꯣ ꯑꯣ ꯑꯣ
ꯑꯗꯣꯝ ꯔꯣꯝꯗ ꯑꯗꯧꯔꯒꯤ ꯈꯤꯇꯪ ꯆꯠꯂꯦ ꯑꯗꯨꯗꯒꯤ
ꯎꯝ ꯀꯩꯅꯣ ꯇꯧꯕ꯭ꯔ ꯑꯗꯨꯗꯤ ꯎꯝ ꯍꯥꯏꯗꯤ ꯄꯣꯠ ꯆꯩꯩ ꯃꯌꯥꯝ ꯂꯣꯏ ꯊꯥꯏꯕ
ꯄꯣꯠ ꯆꯩꯁꯨ ꯄꯣꯠ ꯆꯩꯩ ꯊꯥꯕꯗꯤ ꯍꯧꯗ꯭ꯔꯤ ꯃꯥꯒꯤꯗꯣ ꯍꯧꯕ ꯀꯨꯏꯗ꯭ꯔꯤꯕꯀꯣ ꯥꯍꯥꯏꯗꯤ ꯂꯝ ꯕꯨꯗꯤ ꯗꯤ ꯂꯩꯔꯒ ꯑꯃ ꯄꯨꯔꯥ ꯐꯖꯅ ꯍꯧꯗꯣꯛꯄ ꯂꯣꯏꯁꯤꯟꯗ꯭ꯔꯤꯕꯗꯣ ꯁꯦꯝꯕ ꯀꯩꯅꯣ ꯇꯧꯔꯦ ꯀꯔꯤ ꯉꯥꯗꯤ ꯊꯥꯗꯕ ꯍꯧꯔꯦ ꯊꯥ ꯑꯃꯨꯛ ꯑꯃꯨꯛꯇꯤ ꯐꯥꯈ꯭ꯔꯦ ꯑꯗꯨꯒ ꯃꯥ ꯁꯦꯝꯃꯦ ꯀꯟꯅ ꯄꯣꯠ ꯆꯩꯁꯨ ꯊꯥꯗꯣꯏꯅꯦ ꯑꯗꯨꯒ ꯌꯦꯟ ꯉꯥꯅꯨꯁꯨ ꯇꯧꯅꯤ ꯍꯥꯏꯕꯅꯦ
ꯐꯔꯦ ꯑꯗꯨꯅ
ꯎꯝ
ꯃꯇꯝ ꯃꯥꯡꯍꯥꯟꯗꯄꯥꯛ ꯑꯩꯈꯣꯏꯁꯦ ꯃꯇꯝꯁꯦ ꯑꯃꯨ ꯈꯪꯍꯧ ꯃꯇꯝ
ꯎꯝ
ꯑꯗꯩ ꯃꯇꯝꯧꯁꯦ ꯃꯥꯡꯁꯤꯜꯂꯛꯑꯦꯅ ꯑꯃ ꯍꯣꯅꯈꯤꯁꯤꯁ ꯑꯃꯨꯛ ꯈꯟꯗꯕꯅꯤ ꯃꯗꯁꯨꯨꯝꯕꯤ ꯇꯥꯟꯕꯤꯅꯤ
ꯇꯟꯕꯤꯅꯦ ꯑꯁ ꯑꯗꯨꯃꯗꯤ ꯌꯥꯝ ꯊꯤ ꯆꯨꯝꯃꯦꯕꫭ ꯑ ꯇꯨꯝꯕꯒꯩꯁꯤꯅ ꯃꯔꯣ ꯑꯃ ꯅꯨꯡꯉꯥꯏ ꯈꯜꯂꯛꯏꯕ ꯇꯨꯝꯁꯤꯠ ꯁꯨꯟ ꯐꯥ ꯐꯥꯗꯦ ꯇꯨꯝꯃꯤꯗꯤ ꯑꯃꯨꯛꯇꫭꯏꯕ
ꯇꯨꯝꯃꯒꯤꯗꯤ ꯑꯩ ꯌꯄꯤ ꯐ ꯇꯨꯁꯤꯠ ꯐꯗꯕ ꯇꯧꯗꯦ ꯍꯥꯏꯕꯗꯤ ꯄꯨꯡ ꯇꯔꯥꯃꯥꯊꯣꯏ ꯃꯈꯥꯏ ꯕꯔꯣꯑꯗꯥꯏ ꯇꯨꯝꯃꯁꯨꯅꯦ ꯄꯨꯡ ꯇꯔꯨꯛ ꯃꯈꯥꯏ ꯑꯗꯨꯋꯥꯏꯗ ꯍꯧꯒꯠꯂꯦꯕ ꯌꯨꯝꯗ ꯂꯩꯕꯩ ꯋꯥꯅꯤꯗꯅ ꯌꯨꯝꯗ ꯂꯩꯇ꯭ꯔꯗꯤ ꯌꯨꯝꯗꯗꯤ ꯀꯩꯁꯨ ꯀꯩꯅꯣ ꯇꯧꯔꯛꯄꯗꯣ ꯍꯌꯦꯡ ꯃꯧ ꯑꯣꯏꯔꯦꯅ ꯈꯜꯠꯂꯣꯅꯦ
ꯃꯥ ꯍꯥꯏꯗꯤ ꯑꯗꯨꯝ ꯍꯌꯦꯡꯋꯥꯏꯐꯥꯎꯇꯣ ꯑꯗꯨꯝ ꯍꯧꯒꯠ
ꯍꯩꯅꯈ꯭ꯔꯗꯕꯅꯦ ꯍꯥꯏꯕ ꯌꯨꯝꯗ ꯂꯩꯕ ꯍꯥꯏꯁꯤꯗꯤ ꯈꯔ ꯀꯦꯊ ꯊꯣꯛꯏꯅꯤꯗꯅ ꯅꯣꯡ ꯆꯨꯔꯛꯄꯗ ꯑꯩꯈꯣꯏ ꯍꯧꯒꯠꯇꯤ ꯀꯩꯁꯨ ꯍꯥꯏꯗꯤ ꯑꯗꯨ ꯙꯀ ꯑꯃꯥ ꯊꯥꯙ ꯂꯤꯇꯦ ꯃꫭꯏ ꯂꫭꯏ ꯊꯥꯙꯕ ꯋꯥꯔꯤꯕꯨ ꯍꯥꯏꯕ ꯑꯩꯅ ꯍꯥꯏꯁꯦ
ꯃꯥ
ꯑꯗꯣ ꯏꯁ ꯏꯁꯣꯔ ꯅꯤꯡꯗꯦ ꯍꯥꯏꯕꯩ ꯋꯥ ꯅꯠꯇꯕ
ꯎꯝ
ꯑꯗꯨꯝ ꯊꯣꯛꯑꯅꯤ ꯑꯗꯨꯒ ꯑꯗꯨꯝ ꯂꯩꯊꯣꯛꯏꯁꯤ ꯃꯉꯥꯏ ꯅꯠꯇ꯭ꯔꯥ
ꯎꯝ ꯈꯨꯃꯥꯅ ꯅꯪ ꯀꯃꯥꯏꯅ ꯇꯧꯗꯣꯏꯅꯣꯅ ꯍꯥꯏꯌꯦꯅ ꯀꯩꯒꯤꯅꯣꯗ ꯃꯣꯏꯁꯨ ꯉꯥꯏꯔꯦ ꯑꯩꯗꯣ ꯅꯤꯡꯊꯝ ꯍꯧꯖꯤꯛ ꯀꯥꯂꯦꯟꯕꯗꯤ ꯀꯩꯝꯇ ꯇꯧꯗꯦꯕꯀꯣ
ꯅꯤꯡꯊꯝꯊꯥꯗꯗꯤ ꯑꯃ ꯑꯌꯨꯛꯀꯤ ꯑꯃ ꯑꯏꯤꯡꯕ ꯅꯨꯡꯁꯤꯠꯁꯦ ꯂꯩꯆꯤꯟꯒꯨꯝꯕ ꯊꯥꯕ ꯑꯗꯨꯒꯨꯝ ꯃ ꯃꯥꯏ ꯃꯤꯠꯇ ꯊꯦꯡꯈ꯭ꯔꯗꯤ ꯑꯃ ꯅꯨꯃꯤꯠꯇꯨ
ꯏꯪꯊꯝꯊꯥꯁꯦ ꯑꯩ ꯒꯨꯂꯤ ꯍꯦꯛ ꯆꯥꯗꯕ ꯅꯨꯃꯤꯠꯇꯨꯗꯤ ꯍꯛꯊꯤ ꯑꯗꯨꯝ ꯈꯜ ꯂꯩꯗꯣꯏꯅꯦꯕ ꯑꯦꯂꯦꯕꯔꯖꯤ ꯇꯧꯔꯒ
ꯃ ꯑꯗꯨꯗ
ꯍꯥꯥ
ꯅꫭꯏ ꯍꯦꯔꯣꯁꯦ ꯈꯪꯕꯗꯨꯗ
ꯈꯪꯕꯅꯦ ꯑꯗꯨꯗꯨꯅ ꯑꯩ ꯍꯧꯖꯤꯛ ꯀꯥꯂꯦꯟꯗꯁꯨ ꯏꯁꯤꯡ ꯑꯁꯥꯕꯅ ꯏꯔꯨ ꯂꯨꯖꯩꯁꯦ
ꯍꯣꯏ ꯑ ꯑꯩꯈꯣꯏ ꯑꯗꯨꯒꯨꯝꯕꯗꯤ ꯑꯃꯨꯛ ꯂꯩꯇꯦ
ꯑꯗꯨꯗꯣ ꯑꯁ ꯑꯩꯈ ꯃꯥꯅ ꯅꯥꯖꯔꯤꯁꯤꯅꯤ ꯃꯤ ꯈꯨꯗꯤꯡꯃꯛ ꯍꯌꯦꯡꯋꯥꯏ ꯑꯗꯨꯝ ꯌꯨꯝꯗ ꯑꯩ ꯑꯗꯨ ꯆꯥꯗꯦ ꯍꯗ ꯆꯥꯗꯦ ꯇꯧꯔꯝꯕ ꯃꯤꯁꯨ ꯃꯉꯥꯏꯔꯦ ꯑꯗꯒꯤ ꯑꯩꯈꯣꯏ ꯑꯩꯈꯣꯏ ꯃꯅꯤꯡꯂꯣꯝꯗꯒꯤ ꯏꯅꯦ ꯑꯃꯁꯨ ꯌꯨꯝ ꯂꯩꯔꯤꯉꯩꯗꯗꯤ ꯍꯪꯒꯥꯝ ꯆꯥꯗꯦ ꯑꯗꯨꯛ ꯆꯥꯗꯦ ꯇꯧꯔꯝꯕꯁꯤꯡꯗꯣ ꯃꯌꯨꯝ ꯄꯥꯜꯂ ꯂꯣꯏ ꯆꯥꯏ ꯑꯗꯒꯤ ꯑꯗꯒꯤ ꯃꯈꯨꯠꯁꯦ ꯑꯩꯈꯣꯏꯅꯦ ꯑꯃꯅꯅꯦ ꯃꯈꯨꯠꯁꯦ ꯈꯤꯇꯪ ꯏꯁꯤꯡ ꯅꯨꯡꯁꯤꯡꯈꯩ ꯁꯤꯖꯤꯟꯅꯕ ꯌꯥꯗꯕ ꯕꯣ ꯃꯔ ꯇꯧꯔ ꯆꯥꯊꯠꯄꯤ ꯇꯧꯕ ꯒ꯭ꯂꯣꯞ ꯎꯞꯄꯒ ꯀꯣꯟ ꯐꯦꯡꯉꯝꯃꯤꯅꯤ ꯒ꯭ꯂꯣꯞ ꯎꯞꯄ ꯇꯧꯔꯝꯃꯤꯅꯤ ꯑꯗꯣ ꯃꯌꯨꯝ ꯄꯥꯟꯕꯥꯟꯗ ꯂꯣꯏ ꯐꯈ꯭ꯔꯦ ꯑꯗꯨꯃꯥꯏꯅ ꯃꯃꯥꯏꯅ ꯐꯖꯈ꯭ꯔꯖꯅꯤ
ꯇꯧꯕꯅꯦ ꯑꯗꯨꯕꯨꯗꯤ
ꯎꯝ
ꯌꯨꯝ ꯄꯥꯜꯗꯅꯦ ꯇꯉꯥꯏꯐꯗꯕ ꯍꯣꯠꯅꯔꯛꯄ ꯃꯌꯥꯝꯗꯣ
ꯎꯝ
ꯈꯪꯕ꯭ꯔꯥ
ꯑꯥ
ꯇꯕ꯭ꯔꯥ
ꯇꯌꯦ ꯇꯌꯦ
ꯍꯂꫭ ꯍꯥꯏꯗꯤ ꯌꯨꯝ ꯄꯥꯜꯂꯗꯤ ꯑꯗꯨꯝ ꯍꯩꯅꯔꯛꯇꯣꯏꯅꯦ ꯍꯥꯏꯕ ꯅꯪꯅ ꯇꯧ ꯍꯥꯏꯗꯤ ꯇꯉꯥꯏ ꯐꯗꯅ ꯑꯗꯨꯝ ꯇꯧꯕꯤꯅꯤꯡꯉꯥꯏ ꯂꯩ ꯇꯕꯗꯣ ꯈꯪꯕ꯭ꯔꯥ ꯑꯩꯅ ꯇꯧꯗ ꯀꯥꯟꯅ ꯇꯧꯅꯤ ꯍꯥꯏꯕ ꯍꯥꯏꯐꯝ ꯂꯥꯛꯇ꯭ꯔ ꯃꯤꯑꯣꯏꯕ ꯍꯥꯏꯔꯤꯁꯦ
ꯎꯝ
ꯑꯗꯣ ꯑꯗꯨꯝ ꯌꯥꯅꯤ ꯌꯥꯅꯕ ꯑꯦꯗꯖꯁ ꯇꯧꯈꯤꯗꯣꯏꯅꯦ ꯍꯥꯏꯕ ꯑꯗꯨꯕꯨꯗꯤ ꯌꯥꯎꯕꯅꯤꯗ ꯃꯤ ꯍꯥꯏꯁꯤ ꯃꯤ ꯂꯣꯏꯃꯛ ꯇꯧꯅꯤ ꯍꯥꯏꯕ ꯋꯥꯅꯠꯇꯕ ꯑꯗꯨꯗꯤ
ꯃꯅꯤ
ꯃꯤ ꯂꯩꯁꯤꯗ ꯍꯛꯆꯥꯡ ꯁꯦꯡꯗꯕꯗꯣ ꯑ ꯎ ꯏꯁꯅꯨꯉꯥꯏꯇ‌ꯦ ꯏꯁꯅꯨꯉꯥꯏꯇ ꯍꯥꯏꯝꯕꯗꯤ ꯃꯆꯥ ꯄꯣꯛꯑꯀꯥꯟꯗ ꯐꯅ ꯃꯌꯨꯝ ꯄꯥꯜꯂꯛꯑꯀꯥꯟꯗ ꯃꯌꯥꯝ ꯌꯥꯎꯗ꯭ꯔꯦꯅꯦ
ꯑꯧ ꯐꯅꯩꯡꯉꯣ ꯑꯗꯨꯃꯥꯏꯅ ꯇꯧꯕꯗꯣ ꯌꯥꯝꯃꯦ
ꯑꯗꯨꯗꯨꯅ ꯑꯗꯨ ꯑꯗꯨꯝ ꯃꯇꯝ ꯃꯇꯝꯒꯤ ꯑꯣꯏꯕꯖꯥꯠꯅꯦꯕ ꯁꯤ ꯊꯕꯛꯁꯦ
ꯎꯝ
ꯍꫭꯔꯜꯃꯣꯟ ꯆꯦꯜꯁꯨ ꯆꯦꯟꯅ ꯅꯤꯗꯅ
ꯍꯣꯏ ꯂꯣꯏꯅꯃꯛ ꯆꯦꯟꯖ ꯇꯧꯔꯛꯑꯦꯅ ꯍꯥꯏꯖꯕꯩ ꯋꯥꯅꯤ ꯌꯨꯝ ꯑꯃꯒ ꯌꯨꯝ ꯑꯃꯒ ꯍꯥꯏꯕꯁꯦ ꯌꯥꯝ ꯊꯤ ꯈꯦꯠꯅꯈ꯭ꯔꯖꯥꯠꯅꯤ
ꯑꯁ ꯀꯥꯏꯗ ꯌꯨꯝ ꯑꯃꯒ ꯌꯨꯝ ꯑꯃꯒꯀꯧ ꯃꯥꯟꯅꯕ꯭ꯔꯣ ꯍꯧꯖꯤꯛꯄ ꯅꯠꯇ꯭ꯔꯥ
ꯏꯃꯥꯟꯗꯨꯅꯦ
ꯑꯗꯨꯅ ꯑꯩꯈꯣꯏ ꯑꯩꯈꯣꯏꯕꯨꯥꯎꯗ ꯑꯗꯨꯝ ꯇꯤꯟꯅꯔꯤꯕ ꯀꯩꯁꯨ ꯃꯥꯟꯅꯗꯦꯕ
ꯃꯥꯅꯥꯗꯦ ꯃꯥꯅꯗꯦ
ꯑꯗꯨꯅ ꯑꯗꯨ ꯀꯩꯁꯨ ꯈꯟꯖ ꯍꯥꯏꯗꯤ ꯑꯗ ꯃꯣꯏ ꯏꯃꯨꯡꯗꯨꯅ ꯕꯥꯞ ꯇꯥꯔꯗꯤ ꯐꯕ ꯇꯥꯗ꯭ꯔꯦꯔ ꯅꯨꯡꯉꯥꯏꯔꯣꯏꯗꯣꯏ꯫ ꯃꯤꯑꯣꯏꯕꯒꯤ ꯂꯩꯗꯅ
ꯎꯝ
ꯚꯥꯞ ꯇꯥꯔꯒꯗꯤ ꯐꯩꯕ ꯇꯥꯗꯣꯏ ꯅꯨꯡꯉꯥꯏꯔꯣꯏꯕ
ꯎꯝ ꯑꯗꯣ ꯁꯦꯗꯤ ꯀꯌꯥꯝ ꯂꯩꯈꯤꯗꯣꯔꯤꯅꯣ ꯀꯟꯐꯥꯔꯝ ꯇꯥꯔꯕ ꯅꯠꯇ꯭ꯔꯣ ꯀꯟꯐꯥꯔꯝ ꯇꯥꯔꯕ ꯅꯠꯇ꯭ꯔꯣ
ꯀꯟꯐꯥꯞ ꯇꯥꯗ꯭ꯔꯤꯃ ꯑꯩꯁꯨ ꯇꯥꯕ ꯉꯝꯗ꯭ꯔꯦ ꯃꯥꯁꯨ ꯇꯥꯕ ꯉꯝꯗ꯭ꯔꯦꯕ ꯑꯃ꯫ ꯃꯅꯤꯗ ꯂꯣꯏ ꯃꯦꯇꯔ ꯂꯥꯛꯄꯗꯣ ꯈꯪꯕ꯭ꯔꯥ ꯑꯗꯣ ꯑꯩꯁꯨꯅꯦ ꯍꯥꯏꯔꯛꯑꯅꯦꯕ꯫ ꯁꯨꯡꯅꯔꯕ ꯍꯥꯏꯅꯔꯕꯅ ꯍꯥꯏꯕꯗꯤ ꯑꯦ꯫ ꯑꯩꯗ ꯔꯦꯗꯤ ꯑꯣꯏꯗ꯭ꯔꯁꯨꯗꯤ ꯑꯦ ꯍꯣꯏ ꯃꯥꯗꯣ ꯑꯣꯏꯕ ꯁꯨꯡ ꯅꯠꯇꯕ꯫ ꯇꯣꯏꯅꯦꯠ ꯀꯤ ꯀꯥꯔꯒꯥ ꯂꯩꯕꯗꯣ ꯈꯪꯕ꯭ꯔꯥ
ꯀꯨꯏꯔꯕꯗꯣ ꯃꯥ ꯀꯩꯗꯧꯔ ꯂꯩꯔꯤꯒꯦ
ꯇꯧꯔꯛꯏꯅꯦ ꯍꯥꯏꯕꯗꯤ ꯃꯤꯁꯦ ꯑꯃ ꯂꯣꯏꯅꯃꯛ ꯀꯤꯟꯅꯕꯗꯣ ꯈꯪꯕ꯭ꯔꯥ
ꯍꯣꯏ ꯇꯕꯨꯗ
ꯑꯗꯨꯃꯥꯏꯅ ꯇꯧꯅ ꯂꯩꯔꯕ ꯀꯤꯗꯤ ꯆꯪꯁꯤꯜꯂꯀꯥꯟꯗꯗꯤ ꯀꯩꯅꯣ ꯉꯥꯛꯇ ꯂꯥꯛꯇ꯭ꯔꯥ ꯔꯤꯂꯤꯦꯇꯤ ꯉꯥꯛꯇ ꯂꯥꯛꯇ꯭ꯔꯥ
ꯎꯝ
ꯑꯗꯨꯒꯤꯅꯦ ꯑꯃ ꯀꯤꯅꯕꯗꯣ ꯈꯪꯕ꯭ꯔꯥ ꯑꯩ ꯍꯥꯏꯗꯤ ꯑꯩꯁꯨꯦ ꯍꯧꯖꯤꯛ ꯀꯩꯁꯨ ꯃꯤ ꯑꯃꯗ ꯂꯥꯛꯑꯒ ꯆꯦꯜꯂ ꯆꯦꯜꯦ ꯑꯩ ꯀꯩꯁꯨ ꯆꯦꯜꯂꯨ ꯍꯥꯏꯔꯦ ꯑꯩꯁꯨ ꯆꯞ ꯃꯥꯟꯅꯩ ꯍꯥꯏ ꯃꯥ꯫ ꯑꯃ ꯑ ꯍꯥꯏꯕꯗꯤꯗꯤ ꯀꯤꯕ ꯀꯤꯕ ꯍꯥꯏꯒꯗ꯭ꯔꯥ ꯈꯪꯗꯦ ꯑꯗꯨꯝ ꯀꯤꯟꯅꯔ ꯂꯩꯔꯦ ꯍꯥꯏ ꯍꯥꯏꯕꯗꯤ ꯑꯩꯁꯨ ꯑꯩꯒꯤ ꯊꯕꯛꯀꯤ ꯑꯃꯨꯛ ꯈꯅꯤ ꯑꯗꯒꯤ꯫ ꯌꯨꯝꯗꯁꯨ ꯑꯃꯨꯛ ꯍꯥꯏ꯫ ꯑꯩꯈꯣꯏ ꯃꯃꯥꯡꯅ ꯑꯝꯗ ꯍꯥꯏꯐꯦꯠ ꯍꯥꯏꯑꯦꯕ ꯅꯪ ꯁꯨꯝ ꯌꯥꯝ ꯊꯕꯛ ꯉꯥꯏꯔꯤ꯫ ꯌꯨꯝ ꯍꯥꯟꯅ ꯄꯥꯜꯔꯣ ꯊꯕꯛ ꯑꯗꯨꯝ ꯇꯧꯔꯁꯦ ꯍꯥꯏꯔꯁꯤ ꯏꯃꯥꯅꯁꯨ ꯑꯦ ꯍꯣꯏ ꯅꯪꯒꯤ ꯑꯦ ꯑꯩ ꯔꯦꯗꯤ ꯅꯪ ꯔꯦꯗꯤ ꯑꯣꯏꯗ꯭ꯔ ꯑꯗꯨꯁꯨ ꯌꯥꯅ ꯌꯥꯅꯕ꯫ ꯇꯧꯔꯁꯤ ꯍꯥꯏꯕꯁꯨ ꯃꯥꯁꯨ ꯑꯃꯨꯛ ꯍꯥꯏꯕ ꯉꯝꯗꯕꯗꯣ ꯈꯪꯕ꯭ꯔꯥ꯫
ꯑꯥ
ꯑꯗꯨꯒꯤ ꯑꯃ ꯄꯩꯁꯥ ꯇ ꯉꯇ ꯂꯥꯛꯏꯗ ꯃꯤꯑꯣꯏꯕ ꯍꯥꯏꯁꯦ
ꯍꯣꯏ
ꯑꯗꯨꯅ ꯑꯃ ꯏꯀꯤꯦꯗ ꯀꯤꯕ ꯍꯥꯏꯕ ꯑꯃ ꯂꯩꯗꯅ ꯑꯩꯅ ꯍꯥꯏꯖꯗꯪ ꯒ꯭ꯌꯥꯟ ꯇꯥꯕ꯭ꯔꯥ
ꯑꯗꯣ ꯃꯣꯏꯒꯤ ꯃꯣꯏꯒꯤ ꯌꯨꯝꯒꯤ ꯐꯦꯂꯤꯅꯗꯤ ꯃꯥꯁꯦ ꯍꯥꯏꯗꯤ ꯍꯥꯏꯖ ꯋꯥꯅꯤ ꯃꯥꯁꯨ ꯑꯗꯨꯝ ꯌꯥꯝꯃꯕꯅꯤꯗꯅ
ꯃꯌꯥꯝ ꯀꯟꯅ ꯌꯥꯕ ꯑꯣꯏꯗ꯭ꯔꯤ ꯆꯍꯤ ꯊꯥꯔꯇꯤ ꯊ ꯊꯥꯔꯇꯤ ꯊꯥꯔꯇꯤ ꯋꯥꯟ ꯁꯨꯈ꯭ꯔꯦ꯫ ꯊꯥꯔꯇꯤ ꯇꯨ ꯆꯪꯉꯛꯅꯤ ꯑꯗꯨ ꯑꯣꯏꯏꯁꯨ ꯌꯥꯏꯑꯕ ꯑꯗꯣ ꯑꯩꯈꯣꯏ ꯑꯗꯣ ꯑꯩꯈꯣꯏꯒ ꯃꯣꯏꯒ ꯈꯦꯠꯅꯩꯌꯦꯕ ꯑꯩꯈꯣꯏꯅ ꯑꯃꯨꯛ ꯑꯩꯒꯤ ꯕꯦꯛꯀꯤꯡꯗꯕ ꯏꯃꯥ ꯃꯌꯥꯝ ꯑꯃ ꯂꯩꯇ꯭ꯔꯥ ꯕꯕꯥ ꯑꯩꯈꯣꯏꯗ ꯁꯦꯟ ꯊꯣꯛꯇꯕ ꯑꯩꯁ ꯑꯉꯥꯡꯗꯨ ꯈ ꯑꯩꯒꯤ ꯑꯃꯨꯛ ꯇꯨꯁꯦꯟ ꯇꯧꯕ ꯄꯩꯁꯥ ꯂꯨꯄꯥ ꯂꯤꯁꯤꯡ ꯑꯅꯤ ꯑꯨ ꯊꯣꯛꯄꯁꯤ ꯁ ꯊꯥꯗ꯭ꯔꯒꯁꯨ ꯁꯦ ꯂꯣꯏꯊꯣꯛꯑꯦꯕ ꯑꯩꯈꯣꯏ ꯂꯩ ꯃꯤꯁꯤꯡꯗꯤ ꯍꯣꯏ ꯃꯣꯏꯁꯨ ꯊꯣꯛꯑꯒꯁꯨ꯫ ꯑ ꯃꯃꯥ ꯃꯄꯥꯒꯤ ꯐꯨꯜꯂꯤ ꯁꯄꯣꯔꯠ ꯂꯩꯇꯕꯗꯣ ꯈꯪꯕ ꯍꯥꯏꯕꯁ ꯁꯦꯟ ꯐꯥꯎꯕ ꯏꯃꯨꯡ ꯑꯣꯏꯗꯕꯗꯣ ꯍꯥꯏꯗꯤ ꯑꯍꯜ ꯂꯃꯟꯅ ꯁꯦꯟ ꯊꯣꯛꯄ ꯍꯥꯏꯕꯝ ꯂꯩꯗꯅ
ꯍꯣꯏ
ꯑꯩꯈꯣꯏ ꯍꯧꯖꯤꯛ ꯂꯩꯇꯦ ꯍꯥꯏꯔꯤꯁꯦ ꯑꯗꯨꯝ ꯑꯩ ꯊꯣꯛꯄꯗ ꯕꯥꯅ ꯈꯔ ꯄꯨꯊꯣꯛꯂꯗ ꯅ ꯑꯅꯤꯅ ꯈꯔ ꯄꯨꯊꯣꯛ ꯇꯉꯥꯏ ꯐꯗꯅ ꯑꯦꯗꯖꯁꯇꯦꯕꯜ ꯇꯧꯕ ꯌꯥꯔ ꯃꯑꯣꯡꯅ ꯁꯤꯠꯂꯛꯀꯅꯤꯕ ꯑꯗꯨꯝ ꯈꯪꯕ꯭ꯔꯥ ꯇꯣꯞꯇꯅꯕ ꯑꯣ ꯃꯣꯏꯒꯤꯅꯅ ꯂꯣꯏꯁꯤꯟꯕꯗꯨꯗꯤ ꯄꯩꯁꯥ ꯆꯪꯉꯤꯗꯅ꯫
ꯍꯣꯏ
ꯑꯗꯩ ꯄꯩꯁꯥꯒꯤ ꯋꯥꯁꯜꯗ ꯂꯩꯡꯣ ꯈꯪꯗꯦ ꯑꯩ ꯃꯣꯠꯁꯦ ꯑꯃ ꯃꯤꯑꯣꯏꯕꯒꯤ ꯃꯣꯠ ꯍꯥꯏꯕ ꯑꯃ ꯂꯩꯗꯅ ꯑꯩꯗꯣ ꯋꯥꯟꯁ ꯇ ꯈꯔ ꯀꯨꯏꯔꯒ ꯍꯟꯖꯤꯜꯂꯛꯑꯒꯗꯤ ꯀꯥꯎꯊꯣꯛꯈꯤꯕꯁꯦ ꯍꯥꯏꯇꯥꯔꯁꯨ ꯑꯃ ꯏꯁꯥꯗ ꯑꯃ ꯏ ꯇꯟ ꯇꯟꯕ ꯑꯃ ꯌꯥꯎꯔꯤꯕ
ꯎꯝ
ꯀꯨꯏꯔꯛꯑꯀꯥꯟꯗꯗꯤ ꯍꯩꯅꯔꯛꯀꯗ꯭ꯔꯥ ꯈꯪꯗꯦ ꯀꯣꯏꯔ ꯀꯥꯗꯔꯤ ꯁꯥꯥꯒꯦꯃ ꯐꯔꯤꯌꯥ ꯑꯃ ꯂꯥꯛꯒꯅꯤꯗꯔꯥ ꯑꯗꯨ ꯐꯤꯔꯦꯞꯇꯣ ꯂꯥꯛꯇ꯭ꯔꯤꯕꯩꯅ ꯈꯪꯗꯦ ꯑꯃ ꯏꯁꯥꯗ ꯑꯃ ꯏꯇꯟ ꯇꯟꯕ ꯑꯃ ꯏꯊꯠ ꯊꯥꯖꯖꯕ
ꯍꯣꯏ
ꯁꯋꯤꯡ ꯇꯧꯕꯗꯣ ꯍꯪꯕ꯭ꯔꯥ ꯑꯗꯨꯃꯥꯏꯅ ꯇꯧ ꯂꯩꯌꯦꯕ
ꯁꯨꯝ ꯑꯗꯨ ꯃꯣꯏ ꯐꯦꯂꯤꯅꯗꯤ ꯄꯥꯜꯍꯟꯅꯤꯡꯕꯩ ꯇꯥꯏꯞꯇꯤ ꯇꯧꯕ꯭ꯔꯥ ꯃꯑꯣꯡꯗꯤꯦ ꯁꯨꯝ
ꯑꯗꯨꯏꯗꯤ ꯃꯣꯏ ꯎꯝ ꯃꯣꯏ ꯐꯦꯃꯤꯂꯤꯒꯤ ꯇꯛꯑꯕꯅꯦ
ꯑꯣ
ꯇꯛꯑꯕꯅꯦ ꯍꯥꯏꯇꯥꯥꯔꯁꯨ ꯄꯩꯁꯥꯒꯤ ꯃꯇꯥꯡꯗꯗꯤ ꯑꯩꯈꯣꯏꯔꯣꯝ ꯑꯩꯈꯣꯏ ꯍꯥꯏꯗꯤ